ꯇ ꯋꯥ ꯉꯥꯡꯕꯗꯨ
ꯏꯕꯥꯅꯤ ꯋꯥꯔꯤ ꯅꯨꯡꯉꯥꯏꯕꯩꯅꯦ
ꯍꯣꯏ ꯍꯥꯏꯔꯝꯃꯨꯒ
ꯑꯩꯗꯣ ꯉꯁꯥꯏ ꯀꯩ ꯍꯥꯏꯕꯅꯣ ꯀꯣꯛꯁꯨ ꯌꯥꯗ꯭ꯔꯕꯅ
ꯅꯪꯒꯤ ꯁꯥꯝꯗꯣ ꯅꯣꯏꯔꯨꯝꯁꯦꯡ ꯎꯝ
ꯑꯩꯅ ꯑꯩꯗꯤ ꯍꯥꯠꯄ ꯀꯥꯟꯗ ꯑꯩꯗꯤ ꯑꯗꯨꯝ ꯗꯁꯕꯤꯟꯗ ꯍꯥꯞꯄꯦꯕꯀꯣ ꯑꯗꯨꯒ ꯑꯗꯨꯝ ꯀꯥꯗꯒꯨꯝꯕ ꯂꯩꯔꯁꯨ ꯑꯗꯨꯝ ꯂꯪꯊꯣꯛꯑꯦꯕꯀꯣ ꯕꯥꯠꯔꯨꯝꯗꯁꯨ ꯍꯥꯏꯗꯤ ꯃꯌꯥꯝ ꯃꯌꯥꯝ ꯂꯩ ꯂꯩꯔꯗꯤ ꯏꯁꯤꯡ ꯆꯠꯐꯝ ꯆꯠꯐꯝꯒꯨꯝꯕꯗꯣ ꯊꯤꯡꯉꯦꯕ ꯑꯗꯨꯒꯤ ꯑꯩꯗꯤ ꯑꯗꯨꯝ ꯂꯥꯡꯊꯣꯛꯑꯦꯕꯀꯣ ꯑꯗꯨꯒ ꯃꯥ ꯑꯁꯤ ꯀꯥꯁꯦ ꯁꯦꯡꯗꯣꯛꯄ ꯃꯤꯅ ꯂꯥꯛꯄ ꯀꯥꯟꯗ ꯑꯁ ꯅꯪꯒꯤꯗꯤ ꯁꯝꯁꯨ ꯇꯥꯗꯦ ꯅꯪꯒꯤ ꯁꯝ ꯀꯦꯟꯗꯕꯨ ꯃꯥꯜꯂꯦ ꯍꯥꯏꯕꯀꯣ ꯑꯗꯨꯒ ꯃꯣꯏꯒꯤꯗꯤ ꯌꯦꯡꯉꯣꯅꯦ ꯍꯥꯏꯔꯒ ꯑꯩꯁꯦ ꯌꯦꯡꯕ ꯆꯠꯂꯦ ꯍꯥꯏꯕ ꯑꯩ ꯈꯨꯌꯥꯝꯗꯨꯣ ꯈꯨꯌꯥꯝꯗꯨꯣ ꯑꯁ ꯀꯤꯁꯨ ꯀꯤꯌꯦ ꯃꯣꯏꯒꯤ ꯁꯝꯗꯨꯣ ꯈꯨꯀꯦꯟꯗꯣ ꯑꯩ
ꯀ ꯀꯩꯅꯣꯧ ꯇꯧꯁꯨ ꯇꯧꯕ ꯑꯣꯏꯔꯝꯅꯤ ꯁꯦꯡꯗꯣꯛꯇꯕ ꯃꯥꯜꯂꯦ ꯑꯗꯨꯒꯤ ꯑꯣꯏꯔꯝꯅꯤ
ꯁꯤꯡ ꯁꯨꯁꯤꯡꯒꯇꯕꯨ ꯌꯥꯦ ꯑꯁ ꯈꯨ ꯌꯥꯝꯗꯣ ꯑꯁ ꯍꯩꯅꯗꯦ ꯍꯩꯅꯗꯦ ꯑꯗꯨ ꯀꯥꯞꯆꯕꯅꯦ
ꯑꯩꯁꯨ ꯑꯗꯨꯃꯥꯏꯅ ꯇꯧꯕꯋꯅ ꯅꯍꯥꯛ ꯑꯩꯈꯣꯏ ꯑꯩꯅ ꯑꯩ ꯍꯧꯖꯤꯛꯁꯦ ꯑꯃꯨꯛꯀ ꯔꯤꯒ꯭ꯔꯦꯠ ꯇꯧꯤ ꯇꯧꯋꯦꯀꯣ ꯅꯍꯥꯟ ꯑꯩꯈꯣꯏ ꯌꯨꯝꯗ ꯂꯩꯔꯒ ꯑꯩꯈꯣꯏ ꯏꯔꯥꯡ ꯊꯣꯛꯧꯕ ꯀꯥꯟꯗ ꯌꯨꯝ ꯆꯠꯈ꯭ꯔꯦꯅ
ꯎꯝ
ꯍꯂꯣꯏ ꯃꯆꯥꯒ ꯍꯥꯏꯔꯀꯥꯟꯗ ꯑꯩꯈꯣꯏ ꯌꯨꯝ ꯌꯦꯡꯁꯤꯦꯟꯅꯕꯅ ꯑꯗꯨꯃꯥꯏ ꯊꯥꯃꯦ ꯑꯃ ꯃꯤ ꯐꯦꯃꯤꯂꯤ ꯃꯥ ꯂꯩꯕꯗꯣ
ꯎꯝ
ꯑꯗꯨꯒ ꯃꯈꯣꯏꯒꯤꯁꯨ ꯑꯅꯥꯕ ꯂꯩꯕ ꯃꯥꯟꯅꯩ ꯃꯈꯣꯏꯒꯤ ꯅꯥꯕꯅꯦꯔꯁꯨ ꯌꯦꯡꯁꯤ ꯁꯤꯟꯕ ꯃꯤꯁꯤꯡꯗꯤ ꯊꯕꯥꯛ ꯆꯦꯟꯗ꯭ꯔꯁꯤ ꯑꯗꯨꯝ ꯁꯦꯡꯗꯣꯛꯄꯗꯤ ꯌꯥꯗꯤ ꯌꯥꯏꯗꯅ
ꯎꯝ
ꯑꯗꯨ ꯅꯥꯕꯁꯨ ꯈꯔ ꯁꯦꯔꯤꯁ ꯃꯥ ꯀꯦꯟꯁꯔꯒꯤ ꯑꯣꯏꯕꯒꯤꯀꯣ
ꯑꯁ ꯇꯂꯦ
ꯑꯗꯨꯒꯤ ꯁꯝ ꯀꯦꯟꯕ ꯑꯣꯏꯔꯝꯅꯤ ꯌꯥꯝ ꯃꯣꯠꯄꯗꯣ ꯑꯩꯁꯨ ꯑꯗꯨꯃꯥꯏꯅ ꯑꯩꯈꯣꯏ ꯌꯨꯝꯁꯨ ꯌꯥꯝ ꯁꯦꯡꯉꯦ ꯑꯗꯨꯕꯅ ꯌꯥꯝ ꯃꯣꯠꯂꯒ ꯂꯩ ꯑꯗꯨ ꯑꯣꯏꯔꯁꯨ ꯁꯤꯗꯤ ꯍꯦꯃꯜꯂꯦꯕ ꯑꯩꯈꯣꯏ ꯁꯣꯐꯥꯒꯤ ꯃꯈꯥꯗ ꯁꯝ ꯑꯁ ꯈꯨꯌꯁꯤꯗꯤ ꯑꯩꯅ ꯌꯨꯝꯁꯤꯡꯁꯤꯦꯡꯄꯗ ꯌꯥꯝ ꯃꯨꯠꯃꯟꯕꯒꯤ ꯃꯍ ꯑꯩ ꯗꯥꯏꯔꯦꯛ ꯃꯃꯥꯇꯣꯟꯒ ꯍꯥꯏꯔꯒ ꯌꯨꯝꯁꯦ ꯌꯥꯝ ꯃꯣꯠꯂꯝꯝꯃꯦ ꯑꯗꯨꯃꯥꯏ ꯍꯥꯏꯕꯒꯤ ꯃꯥꯁꯨ ꯅꯨꯡꯉꯥꯏꯇꯕ ꯃꯥꯜꯂꯦ ꯑꯗꯨꯒꯤ ꯃꯈꯣꯏꯗ ꯑꯗꯨꯝ ꯅꯣꯏꯁꯨ ꯆꯠꯈ꯭ꯔꯣ ꯑꯩ ꯑꯩꯁꯨ ꯅꯨꯄꯤ ꯑꯣꯏꯕꯒꯤ ꯃꯥꯁꯨꯋꯥꯔ ꯂꯥꯛꯑꯅꯤ ꯑꯗꯨꯃꯥꯏ ꯍꯥꯏꯗꯤ ꯍꯥꯏꯌꯦꯕ
ꯎꯝ
ꯑꯗꯨ ꯑꯩ ꯍꯟꯗꯛ ꯃꯥꯒ ꯑꯗꯨꯝ ꯇꯤꯟꯅꯕꯗꯣ ꯑꯩ ꯑꯩꯅ ꯇꯤꯟꯅꯕ ꯅꯨꯄꯥꯗꯣ ꯃꯈꯣꯏꯒꯤ ꯌꯨꯝꯗꯤ
ꯎꯝ ꯎꯝ
ꯑꯩꯈꯣꯏꯒꯤ ꯐꯦꯃꯤꯂꯤꯅꯦꯕ
ꯎꯝ
ꯑꯗꯨ ꯇꯟꯗꯤ ꯇꯟꯅꯤꯀꯣ ꯇꯟꯗꯤ ꯇꯜꯂꯦ ꯑꯩꯁꯨ ꯑꯗꯨꯃꯥꯏꯅ ꯍꯥꯏꯔꯒ ꯔꯤꯒ꯭ꯔꯦꯠꯇꯤ ꯑꯗꯨꯝ ꯆꯨꯋꯦ ꯑꯗꯨ ꯑꯣꯏꯔꯁꯨ ꯍꯦꯛ ꯍꯛ ꯈꯨꯟꯗꯒꯤ ꯂꯥꯛꯄ ꯀꯥꯟꯗ ꯃꯨꯠꯃꯟꯕꯒꯤ ꯑꯩꯁꯨ ꯀꯩꯅꯣ ꯇ꯭ꯔꯦꯁꯁꯨꯨ ꯂꯩꯗꯤ ꯂꯩꯇꯕ ꯑꯗꯨꯒꯤꯅꯤ
ꯎꯝ
ꯍꯥꯏꯗꯣꯛꯔꯒ ꯑꯃꯨꯛꯀ ꯔꯤꯒ꯭ꯔꯦꯠ ꯇꯧꯋꯦ
ꯀꯥꯏꯗꯗ ꯍꯥꯏ ꯇꯣ꯭ꯔꯔꯕꯣ ꯑꯗꯨꯕ
ꯑꯗꯨ ꯑꯣꯏꯔꯒ ꯍꯧꯖꯤꯛ ꯐꯖꯅ ꯇꯤꯟꯅꯔꯒ ꯂꯥꯏꯌꯦꯡꯉꯅ ꯉꯁꯤꯁꯨ ꯃꯥꯒꯤ ꯊꯕꯛ ꯆꯠꯁꯦ ꯍꯥꯏꯕꯒꯤ ꯆꯠꯊꯣꯛꯄꯅꯤ ꯃꯥꯒꯤ ꯄꯥꯟ ꯀꯥꯔꯗ ꯎꯝ ꯃꯥꯡꯈ꯭ꯔꯕ ꯃꯥꯜꯂꯦ ꯑꯗꯨꯒꯤ ꯑꯃꯨꯛꯀ ꯆꯤꯡꯊꯣꯛꯅꯤꯡꯉꯥꯏ ꯀꯣ
ꯎꯝ
ꯁꯦꯝꯕ ꯆꯠꯁꯦ ꯍꯥꯏꯕꯠ
ꯃꯔꯝꯗꯤ ꯅꯪꯒꯤ ꯄꯥꯟ ꯀꯥ꯭ꯔꯠꯀ ꯂꯩꯕ꯭ꯔꯣ
ꯑꯩꯒꯤ ꯁꯦꯝꯗ꯭ꯔꯤ ꯅꯪꯗꯤ
ꯑꯩꯗꯤ ꯏꯊꯟꯗ ꯆꯦꯝ ꯁꯦꯝꯃꯦ
ꯑꯩꯒꯤꯁꯨ ꯁꯦꯝꯕꯤꯒꯦꯔ ꯑꯗꯨꯗꯤ
ꯍꯣꯏ ꯇ ꯇꯧꯕꯤꯒꯦ
ꯁꯥꯏꯕꯔꯗ ꯁꯦꯝꯔꯗꯤ ꯐꯥꯏꯚ ꯍꯟꯗ꯭ꯔꯦꯗꯒꯨꯝꯕꯗꯤ ꯑꯗꯨꯝ ꯆꯡꯉꯤꯀꯣ
ꯈꯪꯗꯦ ꯑꯩꯗꯤ ꯅꯍꯥꯟ ꯏꯟ ꯏꯅꯥꯎ ꯍꯣꯏ ꯅꯣꯏ ꯅꯣꯏ ꯅꯅꯥꯎꯅꯨꯄꯤꯒꯤꯗꯣ ꯎꯝ ꯑ ꯆꯥꯃ ꯆꯥꯃꯉꯥ ꯂꯥꯎꯋꯦ ꯍꯥꯏꯌꯦ ꯑꯩꯒꯤ ꯏꯟꯅꯥꯎꯅꯨ ꯅꯨꯨꯄꯥꯒꯤꯗꯤ ꯆꯍꯨꯝ ꯌꯥꯡꯈꯩ ꯂꯧꯕꯅꯦ
ꯑꯗꯨ ꯀꯩꯅꯣ ꯇꯧꯋꯦꯕ ꯅꯍꯥꯟꯗꯣ ꯑ ꯉꯁꯤꯅꯦ ꯉꯁꯤ ꯆꯠꯄꯗꯣ ꯃꯥꯒꯤꯗꯣ ꯃꯥꯡꯈ꯭ꯔꯕꯒꯤ ꯆꯤꯡꯊꯣꯛꯅꯤꯡꯉꯥꯏ ꯑꯗꯨꯃꯥꯏ ꯇꯧꯕꯗ ꯐꯣꯔ ꯐꯤꯐꯇꯤꯔ ꯆꯡꯈ꯭ꯔꯕꯅꯤ ꯃꯥꯒꯤꯁꯨ
ꯎꯝ ꯐꯔꯝꯒꯅꯤ ꯂꯣꯏꯅ ꯁꯦꯝꯃꯒ ꯃꯣꯏ ꯄꯣꯁꯇ ꯊꯥꯔꯛꯄꯗꯣ ꯑꯗꯨꯝ ꯌꯥꯕꯅꯤ
ꯑꯗꯨ ꯐꯣꯇꯣꯗꯤ ꯑꯙꯥꯔꯒ ꯆꯞ ꯃꯥꯟꯅꯗꯣꯏꯔꯥ
ꯎꯝꯍꯨꯝ ꯑꯣ ꯈꯪꯗꯦ ꯈꯪꯗꯦ ꯈꯪꯗꯦ ꯑꯗꯨꯗꯤ
ꯑꯗꯨ ꯃꯥꯒꯤ ꯃꯆꯦꯗꯣ ꯑꯩ ꯍꯥꯏꯒꯦ ꯃꯥ ꯅꯥꯕꯗꯣ ꯑꯩ ꯑꯩꯅ ꯔꯤꯒ꯭ꯔꯦꯠ ꯈ꯭ꯋꯥꯏꯗꯒꯤ ꯆꯠꯂꯗꯤ ꯃꯥꯒꯤ ꯃꯆꯦꯗꯨ ꯁꯤꯈ꯭ꯔꯦꯕ
ꯑꯣꯔꯨꯝ ꯅꯍꯥꯟ ꯍꯥꯏꯕꯗꯣ
ꯎꯝ ꯐꯖꯅꯁꯨ ꯋꯥ ꯉꯥꯡꯕꯤꯗꯦ ꯑꯩꯁꯨ ꯌꯥꯝ ꯔꯤꯒ꯭ꯔꯦꯠꯇꯤꯞ ꯑꯣꯏꯌꯦ ꯑꯗꯨ ꯑꯣꯏꯔꯁꯨ ꯍꯦꯛ ꯌꯨꯝꯕ ꯂꯥꯛꯄ ꯀꯥꯟꯗ ꯑꯩ ꯑꯩꯈꯣꯏꯗꯤ ꯑꯗꯨꯝ ꯂꯩꯔꯒ ꯀꯩꯅꯣ ꯊꯥ ꯑꯅꯤ ꯑꯍꯨꯝꯗꯨ ꯆꯠꯊꯣꯛꯔꯒ ꯑꯃꯨꯛꯀꯥ ꯂꯥꯛꯄ ꯀꯥꯟꯗꯀꯣ
ꯎꯝ
ꯃꯣꯠꯃꯟꯕꯒꯤ ꯍꯥꯏꯗꯤ ꯍꯥꯏꯈ꯭ꯔꯕꯅꯦꯕ ꯑꯩꯅꯗꯤ
ꯎꯝ
ꯇꯨꯝꯐꯝꯁꯨ ꯂꯩꯇ꯭ꯔꯦ ꯑꯦ ꯍꯦꯂꯥ ꯂꯥꯛꯇ ꯃꯣꯏꯅ ꯑꯗꯨꯝ ꯔꯨꯝ ꯑꯩꯈꯣꯏꯅ ꯑꯀꯨꯄꯥꯏ ꯇꯧꯋꯦꯀꯣ
ꯎꯝ
ꯇ꯭ꯔꯤꯗꯤꯛ ꯀꯩꯝ ꯇꯧꯗꯣꯏꯅꯤ ꯀꯩꯝ ꯇꯧꯔꯣꯏꯅꯦ ꯑꯩꯈꯣꯏꯅ ꯔꯨꯝ ꯃꯈꯣꯏ ꯂꯩꯌꯣ ꯍꯥꯏꯕ ꯃꯐꯝꯗ ꯐꯖꯅ ꯂꯩꯔꯗꯤ ꯑꯩꯈꯣꯏꯁꯨ ꯀꯩꯝ ꯍꯥꯏꯗꯤ ꯍꯥꯏꯔꯣꯏꯕ
ꯎꯝ ꯑꯩꯁꯦ ꯑꯁꯦꯡꯕ ꯗꯤꯀꯣ ꯑꯩ ꯉꯁꯤꯗꯣ ꯑꯇꯣꯞꯄ ꯋꯥꯏꯟꯅꯤꯀꯣ ꯍꯧꯖꯤꯛꯇꯤ ꯑꯩꯁꯦ ꯎꯝ ꯍꯥꯏꯗꯤ ꯁꯤꯅꯤꯌꯔ ꯑꯃ ꯑꯣꯏꯕꯒꯤ ꯃꯊꯧꯗꯣ ꯑꯗꯨꯝ ꯀꯩꯅꯣ ꯍꯥꯏꯗꯤ ꯑꯩꯈꯣꯏ ꯑꯩꯈꯣꯏ ꯑꯥꯗꯒꯤ ꯂꯥꯛꯄ ꯃꯤꯁꯦ ꯃꯤ ꯈꯔꯗꯤ ꯗꯤꯁꯤꯄ꯭ꯂꯤꯟꯒꯨꯝꯕ ꯌꯥꯎꯗꯕ ꯃꯤꯁꯨ ꯌꯥꯝ ꯂꯩꯌꯦꯕꯀꯣ ꯍꯥꯏꯗꯤ ꯃꯣꯏꯅ ꯗꯤꯁꯤꯄ꯭ꯂꯤꯟ ꯌꯥꯎꯗ꯭ꯔꯗꯤ ꯅꯣꯏꯒꯤ ꯍꯥꯏꯗꯤ ꯃꯥꯏ ꯂꯦꯡꯃꯥꯏ ꯑꯗꯨꯃꯥꯏꯅ ꯆꯠꯂꯔꯣꯏ ꯍꯥꯏꯕꯅꯤ ꯄꯨꯔꯒꯤ ꯏꯒꯤ ꯑꯉꯥꯡ ꯃꯅꯤꯄꯨꯔꯒꯤ ꯑꯉꯥꯡ ꯑꯗꯨꯃꯥꯏꯅ ꯆꯠꯈ꯭ꯔꯅꯦꯕꯀꯣ ꯍꯥꯏꯗꯤ ꯑ ꯑꯩꯈꯣꯏꯁꯦ ꯍꯧꯖꯤꯛ ꯑ ꯑꯇꯣꯞꯄ ꯃꯐꯝꯗ ꯂꯩꯔꯗꯤ ꯑꯩꯈꯣꯏꯁꯦ ꯑ ꯃꯅꯤꯄꯨꯔꯒꯤ ꯑꯦꯁ ꯑ ꯍꯣꯜ ꯐꯦꯃꯤꯂꯤ ꯍꯥꯏꯗꯣꯏꯔ ꯃꯣꯏ ꯀꯋꯥꯏ ꯍꯥꯏꯗꯣꯏꯅꯣ ꯑꯗꯨ ꯈꯛ ꯑꯗꯨꯒꯤ ꯃꯤꯡꯗ ꯃꯤꯡ ꯆꯠꯇꯣ ꯑꯗꯨꯝ ꯆꯠꯈ꯭ꯔꯅꯦꯕꯀꯣ ꯑꯗꯨꯒꯤꯟ ꯑꯩꯁꯦ ꯑꯗꯨꯒꯨꯝꯕꯁꯨ ꯍꯥꯏꯗꯤ ꯍꯥꯏꯅꯤꯡꯕꯅꯦ ꯑꯗꯨꯒꯨꯝꯕ ꯑꯩꯈꯣꯏꯅ ꯆ ꯀꯥꯟꯗꯗꯤ ꯍꯧꯖꯤꯛꯇꯤ ꯅꯪ ꯃꯩꯅꯦ ꯃꯩ ꯑꯗꯨꯃꯥꯏꯅ ꯍꯥꯏꯔꯔꯣꯏ ꯑꯗꯨꯒ
ꯉꯁꯤ ꯒꯨꯝꯕꯗꯤ
ꯑꯗꯨꯒ ꯀꯩꯀꯩꯅꯣꯁꯨ ꯍꯥꯏꯗꯤ ꯀꯃꯥꯏꯅ ꯍꯥꯏꯗꯣꯏꯅꯣ ꯑꯗꯨꯃꯥꯏꯅꯁꯨ ꯍꯥꯏꯔꯔꯣꯏ ꯑꯗꯨꯒꯤ ꯑꯩꯈꯣꯏꯁꯦ ꯗꯤꯁꯇ꯭ꯔ꯭ꯤꯠ ꯇꯩꯅꯦ ꯉꯥꯛ ꯍꯥꯏꯗꯤ ꯃꯤꯅꯥ ꯅꯨꯡ ꯅꯨꯡꯁꯤꯒꯗꯧꯕꯒꯤ ꯃꯑꯣꯡꯗ ꯑꯗꯨ ꯂꯩꯁꯦ ꯑꯗꯨꯒꯨꯝꯕꯁꯨ ꯌꯥꯝꯅ ꯍꯥꯏꯅꯤꯡꯕꯅꯦꯕ
ꯑꯥ
ꯑꯩ ꯍꯥꯏꯕ ꯉꯥꯝꯗꯦ ꯍꯥꯏꯕ ꯑꯩꯅ ꯍꯧꯒꯠꯄ ꯀꯥꯟꯗ ꯍꯥꯏꯗꯣꯛ ꯑꯗꯨꯕꯗꯣ ꯑꯩꯗꯤ ꯋꯥꯈꯜꯗꯗꯤ ꯑ ꯑꯩꯅ ꯑꯗꯨꯃꯥꯏꯅ ꯍꯥꯏ ꯑꯗꯨꯃꯥꯏꯅ ꯑꯗꯨꯝ ꯇꯧꯋꯦ ꯑꯩ ꯉꯥꯡꯕ ꯉꯝꯒꯅꯤ ꯑꯩ ꯇꯧꯕ ꯉꯝꯒꯅꯤ ꯍꯥꯏꯔꯒ ꯑ ꯏꯊꯣꯛꯑꯒ ꯑꯣ ꯍꯥꯏꯗꯤ ꯍꯟꯗꯛꯇꯤ ꯑꯗꯨꯝ ꯄꯥꯔꯒ ꯍꯥꯏꯕꯗꯨꯁꯨ ꯅꯨꯡꯉꯥꯏꯇꯦꯕꯀꯣ
ꯑꯗꯨ ꯑꯣꯏꯔꯁꯨ ꯏꯊꯣꯔꯒ ꯍꯧꯖꯤꯛ ꯅꯪ ꯀꯩꯅꯣ ꯎ ꯏꯊꯣꯔꯒ ꯑꯗꯨꯝ ꯍꯥꯏꯅꯤꯡꯉꯀꯥꯟꯗ ꯍꯦꯛ ꯊꯧꯔꯒ ꯑꯗꯨꯃꯥꯏꯅ ꯍꯥꯏꯌꯣ ꯈꯪꯗ꯭ꯔꯁꯨ ꯑꯩꯈꯣꯏ ꯂꯣ ꯑꯗꯨꯝ ꯑꯩꯈꯣꯏ ꯂꯣꯟꯗꯁꯨ ꯑꯗꯨꯝ ꯉꯥꯡꯕ ꯌꯥꯏ ꯏꯪꯂꯤꯁ ꯀꯝꯄꯜꯁꯔꯤꯅꯤ ꯍꯥꯏꯕ ꯅꯠꯇꯦ
ꯍꯥꯏꯗꯤ ꯃꯤ ꯑꯇꯣꯞꯄꯁꯨ ꯂꯩ ꯍꯥꯏꯕ ꯃꯥꯎꯒꯨꯝꯕꯁꯨ ꯂꯩ ꯍꯥꯏꯕ ꯑꯗꯨ ꯑꯩꯈꯣꯏ ꯂꯣꯟꯗ ꯉꯥꯡꯕꯗꯨ ꯅꯨꯡꯉꯥꯏꯇꯦꯕ ꯃꯣꯏ ꯂꯩꯔꯒ
ꯑꯗꯨ ꯑꯣꯏꯔꯁꯨ ꯅꯪꯅ ꯈꯪꯕꯗ ꯑꯗꯨꯝ ꯍꯥꯏꯕꯤꯌꯣ ꯑꯦꯁ ꯑꯦ ꯗꯦ ꯑꯥꯔ ꯅꯣꯠ ꯒꯣꯏꯋꯤꯡ ꯇꯨ ꯀꯥꯎ ꯑꯦꯁ ꯑꯦ ꯄꯥꯔꯇꯤꯀꯨꯂꯔ ꯇ꯭ꯔꯥꯏꯞꯅ ꯑꯗꯨꯃꯥꯏꯅ ꯍꯥꯏꯒꯦꯔꯥ ꯑꯗꯨꯝ ꯍꯥꯏꯌꯣ ꯑꯩꯈꯣꯏ ꯑꯩꯈꯣꯏꯁꯨ ꯑꯗꯨꯃꯥꯏꯅꯗ꯭ꯔꯗꯤ ꯅꯪ ꯅꯪꯗꯤ ꯗꯤꯁꯤꯄ꯭ꯂꯤꯟ ꯐꯖꯅ ꯀꯩꯅꯣ ꯅꯪꯒꯤ ꯕꯤꯍꯦꯕꯤꯌꯔꯗ ꯑꯗꯨꯝ ꯌꯥꯏ ꯍꯥꯏꯔꯁꯦ ꯑꯗꯣ ꯃꯤ ꯑꯇꯣꯞꯄꯅ ꯌꯥꯗꯕ ꯂꯩꯔꯗꯤ ꯅꯣꯏ ꯏꯟ ꯃꯅꯤꯄꯨꯔ ꯁꯥꯏꯗꯠꯇ ꯂꯥꯛꯄꯁꯤꯡꯗꯤ ꯑꯗꯨꯃꯥꯏꯅ ꯇꯧꯋꯦ ꯑꯗꯨꯃꯥꯏꯅ ꯑꯗꯨꯃꯥꯏ ꯍꯥꯏꯗꯣꯏꯅꯤꯀꯣ
ꯀꯣ ꯑꯗꯨꯒꯤ ꯑꯩꯁꯦ ꯑꯗꯨꯒꯨꯝꯕꯗꯤ ꯐꯖꯅ ꯇꯥꯛꯄꯤꯅꯤꯡꯉꯦꯕ ꯍꯥꯏꯗꯤ ꯏꯀꯥꯏꯌꯦꯕ ꯃꯣꯏꯅ ꯍꯧꯖꯤꯛ ꯀꯩꯅꯣ ꯇꯧꯕ꯭ꯔꯣ ꯨꯕꯗꯣ ꯃꯤꯅ ꯃꯤꯕꯨ ꯋꯥꯔꯤ ꯁꯥꯕꯒꯨꯝꯕꯁꯨ ꯃꯣꯏꯁꯦ ꯌꯥꯝ ꯗꯤꯁꯤꯄ ꯂꯩꯇꯦ ꯑꯨꯝꯕ ꯍꯥꯏꯔꯗꯤꯀꯣ ꯃꯤ ꯈꯔꯗꯤ ꯃꯤ ꯈꯔꯗꯤ ꯌꯥꯝꯅ ꯂꯩꯌꯦ ꯎ ꯉꯁꯤ ꯉꯁꯤ ꯑꯩꯈꯣꯏꯗ ꯑꯩꯈꯣꯏꯗ ꯀꯩꯅꯣ ꯋꯔꯁꯤꯞꯂꯤ ꯇꯧꯕ ꯅꯨꯄꯥꯗꯨꯗꯤ ꯌꯥꯝ ꯂꯩꯌꯦ ꯃꯥꯗꯣ ꯌꯥꯝꯅ ꯍꯩꯕꯁꯨ ꯃꯥꯜꯂꯦ ꯀꯃꯥꯏꯅ ꯇꯧꯕ꯭ꯔꯗꯤ ꯈꯪꯗꯦꯕꯀꯣ ꯑꯗꯨ ꯃꯥꯎ ꯒꯤ ꯗꯤꯁꯤꯄ꯭ꯂꯤꯟꯒꯨꯝꯕ ꯌꯦꯡꯕ ꯀꯥꯟꯗ ꯌꯥꯝ ꯀꯩꯅꯣ ꯇꯧꯕ ꯑꯗꯨꯒ ꯑꯇꯣꯞꯄꯗꯤ ꯃꯤ ꯈꯔꯕꯨꯗꯤ ꯌꯦꯡꯕ ꯀꯥꯟꯗ ꯀꯃꯥꯏ ꯍꯥꯏꯗꯣꯏꯅꯣ ꯋꯥꯔꯤ ꯁꯥꯕ ꯀꯥꯟꯗ ꯗꯣꯡ ꯗꯣꯡ ꯇꯧꯔꯒ ꯎꯝ ꯃꯣꯏꯗꯤ ꯃꯣꯏ ꯃꯁꯥꯒꯤꯗꯃꯛꯇꯗꯤ ꯀꯩꯁꯨ ꯈꯜꯂꯝꯃꯣꯏꯕꯀꯣ ꯑꯗꯨꯒ ꯃꯤ ꯈꯔꯗꯤ ꯃꯌꯥꯡ ꯑꯗꯨ ꯑꯗꯥ ꯑꯗꯨꯃꯥꯏꯅ ꯇꯧꯕ ꯂꯩꯌꯦꯅꯀꯣ
ꯍꯣꯏ
ꯑꯗꯨꯒꯨꯝꯕꯗꯨꯁꯨ ꯂꯩꯔꯣꯏꯗꯕꯅꯦꯕ ꯍꯥꯏꯗꯤ ꯃꯤꯁꯦ ꯑꯁꯤꯗꯗꯤ ꯃꯤ ꯌꯥꯝ ꯐꯩꯕꯀꯣ ꯑꯗꯨꯒ ꯗꯤꯁꯤꯄ꯭ꯂꯤꯟ ꯀꯄꯦꯟꯒꯨꯝꯕꯁꯦ ꯌꯥꯝ ꯉꯥꯛꯑꯦꯕ ꯑꯁꯤꯗꯗꯤ ꯑꯗꯨꯒ ꯑꯩꯁꯦ ꯌꯥꯝ ꯏꯌꯦ ꯍꯥꯏꯗꯤ
ꯑꯩ ꯏꯃꯥꯟꯅꯕꯤꯁꯨ ꯖꯨꯔꯖꯤꯌꯥꯗ ꯂꯩꯌꯦꯗꯅ ꯃꯥꯗꯣ ꯗꯣꯛꯇꯔ ꯇꯝꯂꯒ
ꯎꯝ
ꯃꯥꯅꯁꯨ ꯍꯥꯏꯌꯦ ꯑꯗꯨ ꯔꯦꯟꯒꯨꯝꯕ ꯊꯤꯕꯁꯦ ꯑꯩꯈꯣꯏ ꯏꯟꯗꯤꯌꯥꯒꯤꯗꯤ ꯌꯥꯝ ꯂꯨꯑꯦ ꯍꯥꯏꯌꯦ ꯃꯔꯝꯗꯤ ꯀꯩꯅꯣ ꯌꯥꯝ ꯅꯥꯟꯅ ꯂꯩꯕ ꯍꯩꯇꯕꯤ
ꯑꯗꯨꯅꯦꯕ ꯑꯗꯨꯃꯥꯏꯅ ꯇꯧꯋꯦꯕ ꯑꯗꯨ ꯃꯤ ꯈꯔꯅ ꯅꯥꯟꯗꯕꯒꯤ ꯃꯤ ꯑꯗꯨꯒꯤ ꯑꯥ ꯃꯤ ꯂꯣꯏꯅꯃꯛ ꯀꯩꯅꯣ ꯇꯧꯒꯅꯤ ꯍꯥꯏꯕ ꯄꯥꯒꯅꯤ ꯍꯥꯏꯕ ꯍꯥꯏꯗꯤ ꯑꯩꯈꯣꯏꯗ ꯑꯥ ꯃꯅꯤꯄꯨꯔꯗꯒꯤ ꯂꯥꯛ ꯑꯗꯨꯒ ꯑꯩꯈꯣꯏꯅ ꯗꯤꯁꯤꯄ꯭ꯂꯤꯟ ꯂꯩꯗ꯭ꯔꯗꯤ ꯑꯁ ꯃꯣꯏ ꯃꯅꯤꯄꯨꯔꯗꯤ ꯑꯗꯨꯃꯥꯏꯅ ꯇꯧꯕ ꯃꯥꯜꯂꯦ ꯑꯗꯨꯃꯥꯏꯅ ꯇꯧꯋꯦ ꯍꯥꯏ ꯍꯥꯏꯔꯒ ꯑꯗꯨꯃꯥꯏꯅ ꯍꯥꯏꯈ꯭ꯔꯅꯦꯕ
ꯎꯝ
ꯑꯗꯨ ꯑꯗꯨꯗꯤ ꯑꯩꯗꯤ ꯌꯥꯝ ꯍꯥꯏꯅꯤꯡꯕꯅꯦ ꯀꯃꯥꯏ ꯍꯥꯏ
ꯍꯥꯏꯌꯣ ꯍꯥꯏꯌꯣ ꯍꯥꯏꯌꯣ ꯍꯥꯏꯌꯣ ꯅꯠꯇ꯭ꯔꯗꯤ ꯑꯩ ꯏꯃꯥꯟꯅꯕꯤꯅꯁꯨ ꯍꯥꯏꯌꯦꯕ ꯃꯟꯖꯨꯔꯁꯦ ꯍꯥꯏꯗꯔꯦꯟ ꯊꯤꯕ ꯀꯥꯟꯗ ꯏꯟꯗꯤꯌꯥꯗꯒꯤꯅꯤ ꯑꯗꯨꯃꯥꯏꯅ ꯇꯧꯔꯗꯤ ꯑꯁ ꯄꯤꯅꯤꯡꯗꯦ ꯍꯥꯏꯌꯦ ꯍꯣꯏ ꯂꯣꯏꯅꯃꯛꯕꯨꯗꯤ ꯅꯠꯇꯦ ꯑꯗꯨ ꯑꯣꯏꯔꯁꯨ ꯃꯤ ꯑꯃ ꯑꯅꯤ ꯑꯗꯨꯃꯥꯏꯅ ꯇꯧꯈꯤ ꯀꯟꯇ꯭ꯔꯤꯒꯤ ꯃꯤꯡ ꯄꯜꯂꯦꯗꯅ
ꯎꯝ ꯎꯝ ꯍꯣꯏꯕꯅꯦ ꯍꯥꯏꯗꯤ ꯑꯁꯦꯡꯕꯗꯤ ꯑꯩꯈꯣꯏꯁꯦ ꯑꯥ ꯍꯧꯖꯤꯛ ꯑꯥ ꯏꯟꯗꯤꯌꯥꯗꯁꯤꯡꯗꯣ ꯌꯥꯝ ꯃꯣꯠ ꯃꯣꯠꯂꯦ ꯌꯥꯝ ꯃꯣꯠꯂꯦ ꯍꯥꯏꯅꯕꯅꯦꯕ ꯀꯅꯥ ꯀꯩ ꯀꯟꯇ꯭ꯔꯤ ꯑꯩꯈꯣꯏ ꯔꯤꯜꯁꯇꯁꯨ ꯑꯗꯨꯝ ꯎꯔꯝꯒꯅꯤ ꯀꯩ ꯀꯟꯇ꯭ꯔꯤ ꯅꯈꯣꯏꯗꯒꯤ ꯃꯣꯠꯄꯅꯣ ꯍꯥꯏꯕ ꯀꯥꯟꯗ ꯏꯟꯗꯤꯌꯥ ꯑꯗꯨꯝ ꯍꯥꯏꯕꯅꯦ ꯑꯗꯨꯒ ꯄꯣꯔꯦꯁ ꯀꯟꯇ꯭ꯔꯤꯅ ꯀꯅꯥꯅꯣ ꯍꯥꯏꯔꯗꯤ ꯑꯐ꯭ꯔꯤꯀꯥ ꯑꯗꯨꯒꯨꯝꯕ ꯑꯗꯨꯝ ꯍꯥꯏꯕꯅꯦꯕ ꯀꯩꯒꯤꯅꯣ ꯍꯥꯏꯔꯗꯤ ꯃꯣꯠꯁꯨ ꯌꯥꯝ ꯃꯣꯠ
ꯃꯣꯠꯁꯨ ꯃꯣꯠꯔꯦꯕ ꯏꯟꯗꯤꯌꯥꯁꯦ
ꯁꯦꯡꯅ ꯍꯥꯏꯔꯗꯤ ꯔꯦꯜꯋꯦ ꯏꯁꯇꯦꯁꯟꯒꯨꯝꯕ ꯆꯠꯂꯣ ꯑꯁ
ꯆꯠꯄ ꯌꯥꯗꯦ ꯍꯣꯏ
ꯇꯨꯀꯥꯠꯆꯩ ꯍꯥꯏꯕ ꯑꯩꯗꯤ ꯌꯥꯝ ꯁꯥꯎꯅꯤꯡꯉꯦ ꯎꯔꯒ ꯃꯤꯠꯁꯨ ꯌꯥꯝ ꯅꯥꯏ ꯑꯗꯨꯒ ꯃꯣꯏꯅ ꯆꯥꯕꯒꯤ ꯀꯣꯚꯔꯒꯨꯝꯕ ꯍꯧꯖꯤꯛ ꯄ꯭ꯂꯥꯁꯇꯤꯛ ꯄ꯭ꯂꯥꯁꯇꯤꯛ ꯕꯦꯒꯀꯨꯝꯕ ꯀꯩꯅꯣ ꯃꯣꯏꯅ ꯆꯥꯕ ꯀꯥꯟꯗ ꯑꯗꯨꯝ ꯂꯥꯡꯊꯣꯛꯄꯗꯣ ꯑꯩ ꯌꯥꯝ ꯁꯥꯎꯅꯤꯡꯉꯦꯕ ꯑꯩꯗꯤ ꯃꯤꯠ ꯌꯥꯝꯅ
ꯃꯤꯠ ꯌꯥꯝꯅ ꯅꯌꯦꯕ ꯑꯩ ꯁꯤ ꯁꯤꯒꯨꯝꯕꯁꯦ ꯗꯔꯦꯛ ꯇꯔꯛꯇ ꯄꯥꯟꯕꯅꯦ ꯑꯩꯗꯤ ꯑꯩꯅ ꯇꯤꯟꯅꯕꯅ ꯑꯗꯨꯃꯥꯏꯅ ꯇꯧꯔꯗꯤ ꯑꯩꯗꯤ ꯑꯗꯨꯃꯥꯏꯅ ꯇꯧꯋꯦ ꯑꯗꯨ ꯈꯪꯗꯕꯤꯗ ꯃꯤꯅ ꯑꯗꯨꯝ ꯆꯥꯏꯊꯣꯛꯑꯗꯤ ꯈꯪꯗꯦ ꯑꯗꯨ ꯑꯣꯏꯔꯁꯨ ꯑꯩꯅ ꯆꯠꯃꯤꯟꯅꯕꯗꯤ ꯑꯗꯨꯃꯥꯏ ꯂꯥꯡꯊꯣꯛ ꯑꯗꯨ ꯗꯁꯕꯤꯟꯒꯨꯝꯗ ꯑꯩꯅ ꯅꯍꯥꯟ ꯂꯨꯄꯥ ꯑꯍꯥꯟꯅꯤ ꯏꯕꯅꯤ ꯆꯆꯥꯄꯣꯠ ꯆꯥꯔꯒ ꯆꯥ ꯆꯥꯄꯣꯠ ꯆꯥꯁꯦ ꯍꯥꯏꯕ ꯃꯥꯅ ꯀꯥꯎꯕꯒꯤ ꯆꯠꯄ ꯑꯗꯨ ꯆꯕ ꯀꯥꯟꯗ ꯃꯥꯁꯦ ꯃꯇꯜꯗ ꯑꯗꯨꯃꯥꯏꯅ ꯂꯥꯡꯊꯣꯛꯄ ꯑꯩꯅ ꯑꯗꯨꯝ ꯍꯥꯏꯕ ꯑꯃꯨꯛꯀ ꯀꯥꯎꯈ꯭ꯔꯕ ꯑꯗꯨꯝ ꯀꯨ ꯀꯨꯏꯅꯦ ꯏꯕꯥꯅꯤ ꯆꯠꯄ ꯑꯃ ꯀꯥꯟꯗ ꯑꯃꯨꯛꯀ ꯗꯤꯁꯤ ꯌꯥꯎꯋ ꯗꯤ ꯁꯤ ꯑꯣꯐꯤꯁ ꯌꯧꯔꯨꯗ꯭ꯔꯤꯉꯩꯗ ꯃꯥ ꯑꯃꯨꯛꯀ ꯇꯧꯔꯕ ꯑꯩꯅ
ꯎꯝ
ꯗꯦꯔꯦꯛ ꯦꯔꯦꯛ ꯍꯥꯏꯕꯒꯤ ꯑꯁ ꯌꯥꯏꯍꯦ ꯅꯪꯁꯨ ꯍꯥꯏꯔꯤꯕ
ꯎꯝ
ꯇ ꯃꯅꯦ ꯅꯣꯏꯗꯤ ꯑꯗꯨꯝ ꯉꯥꯡꯊꯣꯛꯑꯦ ꯈꯪꯗꯦ ꯃꯣꯏ ꯑꯗꯨꯒ ꯃꯤ ꯈꯔꯗꯤꯅꯦ ꯂꯥꯏꯔꯤꯛ ꯇꯝ ꯇꯝꯃꯁꯨ ꯈꯪ ꯑꯗꯨꯝ ꯇꯧꯕ ꯃꯤ ꯂꯩꯌꯦꯕ
ꯈꯨꯠ ꯌꯨꯝꯗꯒꯤ ꯁꯤꯒꯨꯝꯕꯗꯤ ꯍꯥꯏꯗꯕꯒꯤꯅꯤꯀꯣ ꯑꯁꯦꯡꯕ
ꯑꯁ ꯑꯩꯈꯣꯏꯗꯤ ꯑꯗꯨ ꯂꯩꯔꯦ ꯁꯨ ꯇꯝꯂꯥꯛꯄꯗꯨꯗꯤ ꯑꯗꯨꯒꯨꯝꯕꯗꯤ ꯎꯝ ꯑꯃ ꯍꯥꯏꯗꯤ ꯀꯃꯥꯏ ꯍꯥꯏꯗꯣꯏꯅꯣ ꯈꯪꯒꯦ
ꯂꯩꯔꯤꯈ꯭ꯔꯁꯨ ꯇꯝꯅꯑꯁꯨ ꯀꯣ ꯌꯨꯝꯗꯁꯨ ꯀꯩꯅꯣ ꯇꯧꯗ꯭ꯔꯗꯤ ꯎꯄꯥꯏ ꯂꯩꯇꯦ
ꯎꯝ ꯃꯆꯨꯁꯦ ꯄꯔꯥꯗꯦ ꯀꯩꯅꯣ ꯇꯧꯋꯦ
ꯌꯥꯝ ꯑꯩꯈꯣꯏꯗꯤ ꯌꯥꯝ ꯐꯠꯂꯦ ꯀꯩꯅꯣ ꯄꯨꯔꯥ ꯍꯥꯏꯐꯥꯏꯅꯩ ꯁꯤꯒꯨꯝꯕ ꯑꯩꯣꯏ ꯗꯤꯁꯤꯄ꯭ꯂꯤꯟꯗꯤ ꯌꯥꯏ ꯍꯥꯏꯕꯒꯤ ꯅꯠꯇꯦ ꯑꯗꯨ ꯑꯣꯏꯔꯁꯨ ꯃꯤꯠ ꯅꯥꯏꯕ ꯁꯤꯒꯨꯝꯕ ꯎꯔꯗꯤꯀꯣ
ꯎꯝ
ꯑꯗꯨꯒꯤ ꯑꯗꯨꯝ ꯍꯥꯏꯗꯣꯛꯤ ꯃꯤꯁꯤꯡꯅꯁꯨ ꯑꯩꯕꯨꯁꯨ ꯑꯗꯨꯝ ꯍꯥꯏ ꯀꯩꯅꯣ ꯌꯥꯝ ꯐꯧꯋꯦ ꯍꯥꯏꯒꯦꯔꯥ ꯀꯃꯥꯏ ꯍꯥꯏꯒꯦꯔꯥ ꯈꯪꯗꯦ ꯑꯗꯨꯃꯥꯏꯅ ꯇꯧꯋꯦ
ꯑꯗꯨꯒ ꯑꯁꯦꯡ